ꯇꯥꯏꯌꯦ ꯇꯥꯏꯌꯦ
ꯑꯝ ꯑꯝ
ꯀꯗꯧꯔꯤꯅꯣ
ꯑꯁ ꯑꯗꯨꯝ ꯀꯔꯝꯍꯥꯏꯅ ꯇꯧꯁꯤꯔꯥ ꯀꯣꯜ ꯇꯧꯁꯤꯔ ꯇꯨꯝꯁꯤꯔꯥ ꯁꯤꯔꯦꯒꯨꯝꯕ ꯌꯦꯡꯁꯤꯔꯥ ꯍꯥꯏꯅ ꯑꯍꯨꯝ ꯈꯜꯂꯜꯂꯦ ꯍꯧꯖꯤꯛ ꯑꯗꯨꯒ ꯀꯣꯜ ꯇꯧꯔꯛꯄ ꯃꯤ ꯂꯩꯒꯦꯔꯥ ꯂꯩꯔꯣꯏꯔꯥ ꯍꯥꯏꯅ ꯈꯟꯕꯗ ꯅꯪ ꯂꯩꯕꯒꯤ ꯐꯔꯦ
ꯑꯟꯑꯣꯗꯤꯕꯜ
ꯅꯪꯗꯤ ꯆꯥꯛ ꯆꯔꯕꯣ
ꯑꯥꯎ ꯆꯥꯔꯦ ꯍꯣꯏ ꯅꯪꯗꯤ ꯇꯥꯕ꯭ꯔꯣ ꯍꯜꯂꯣ ꯑꯟꯑꯣꯗꯤꯕꯜ ꯇꯥꯕ꯭ꯔꯣ ꯍꯜꯂꯣ ꯇꯥꯕ꯭ꯔꯣ ꯎꯝ ꯑꯥ ꯑꯟꯑꯣꯗꯤꯕꯜ ꯇꯥꯕꯤꯕ꯭ꯔꯣ ꯍꯜꯂꯣ ꯀꯔꯝꯍꯥꯏꯅ ꯇꯧꯔꯤꯒꯦ ꯅꯣꯏꯁꯦ